ꯇꯥꯕ
ꯀꯥꯏꯌꯦ ꯍꯜꯂꯣ
ꯍ ꯍꯥꯏꯔꯤꯕꯣ
ꯅꯨꯡꯉꯥꯏꯔꯤꯌꯦ ꯑꯩ ꯅꯪ
ꯎ ꯅꯨꯡꯉꯥꯏ ꯉꯥꯏꯁ ꯇꯧꯁꯦ ꯌꯥꯝ ꯂꯩꯕ꯭ꯔꯥ ꯅꯨꯡꯉꯥꯏꯇ ꯁ꯭ꯏꯅꯤꯡꯗ ꯅꯨꯡꯉꯥꯏꯇ꯭ꯦ ꯁꯏꯅꯤꯡꯗ
ꯑꯗꯣ ꯑꯗ ꯑꯣꯕꯔ ꯑꯣꯜ ꯑꯣꯏꯅ ꯌꯦꯡꯕꯗ ꯆꯥꯎꯔꯥꯛꯄ ꯑꯃ ꯌꯦꯡꯕꯗ ꯅꯪꯁꯦ ꯅꯨꯡꯉꯥꯏ ꯍꯥꯏꯗꯣꯏꯔꯣ ꯅꯨꯡꯉꯥꯏꯇꯦ ꯍꯥꯏꯗꯣꯏꯔꯣ
ꯃꯠꯇ
ꯀꯩ ꯀꯩꯒꯤꯅꯣꯕ ꯑꯃꯔꯣꯝꯗꯣ ꯅꯨꯡꯉꯥꯏꯇ꯭ꯔꯤꯒꯤ ꯃꯔꯝꯁꯦ ꯀꯩꯒꯤꯅꯣꯕ
ꯊꯄꯝꯁꯤꯂꯦ ꯀꯅꯥ ꯁꯣꯔꯤ
ꯍꯥꯥ
ꯅꯨꯡꯉꯥꯏꯇꯕ ꯅꯨꯡꯉꯥꯏꯅꯕ ꯑꯝꯇ ꯂꯩꯇꯦꯗ ꯄꯨꯟꯁꯤꯁꯦ
ꯀꯔꯤ ꯇꯧꯔꯒꯗꯤ ꯅꯨꯡꯉꯥꯏꯒꯅꯤ
ꯌꯦꯟ ꯊꯣꯡꯕ ꯆꯥꯒꯗꯤ ꯅꯨꯡꯉꯥꯏꯅꯤ
ꯑꯣꯀꯦ ꯌꯦꯟ ꯊꯣꯡꯕ ꯑꯗꯨ ꯅꯪ ꯉꯔꯥꯡ ꯍꯥꯟꯅ ꯉꯥ ꯊꯣꯡꯕ ꯆꯥꯈꯤꯗꯉꯥꯏꯦ ꯇ
ꯑꯥ ꯊꯣꯡꯕꯁꯨ ꯅꯨꯡꯉꯥꯏ ꯑꯗꯣ ꯌꯦꯟꯁꯨ ꯇ ꯆꯗ ꯀꯣꯏꯔ
ꯑꯗꯨꯗꯤ ꯅꯪꯒꯤ ꯄ꯭ꯔꯣꯕ꯭ꯂꯦꯝꯁꯦ ꯍꯦꯟ ꯊꯣꯡꯕ ꯆꯥꯗꯕꯒꯤ ꯑꯣꯏꯗꯣꯏꯅꯦꯕ
ꯑꯥ ꯌꯦꯖꯦꯟ ꯊꯪꯕ ꯑꯍꯥꯎꯕ ꯈꯔ ꯂꯩꯒꯦ
ꯑꯗꯨꯗꯤ ꯂꯩꯔꯛꯑꯣ ꯁꯥꯥꯔꯁꯦ
ꯑꯩ ꯇꯧ ꯆꯄ ꯉꯥꯏꯔꯦ ꯇꯧꯔꯛꯑꯣ ꯐꯪꯕꯒ ꯌꯦꯟ ꯊꯣꯡꯕ ꯆꯥꯒꯅꯤ ꯃꯁꯤ ꯑꯩꯒꯤ ꯋꯥꯁꯛꯅꯤ
ꯊꯝꯃꯝ ꯂꯩꯆꯦ ꯍꯥꯏꯗꯅꯦ ꯑꯗꯨꯅꯥꯏꯩꯅꯣ ꯅꯪ ꯍꯥꯟꯅꯩ ꯄꯩꯁꯥ ꯃꯌꯥꯝ ꯊꯝ ꯑꯃ ꯂꯩꯇ꯭ꯔꯦ ꯍꯥꯏꯗꯅꯦ ꯑꯗꯨꯗꯩ ꯂꯩꯔꯛꯑꯣ
ꯑꯗꯨ ꯂꯣꯏꯁꯤꯟꯈ꯭ꯔꯦ ꯑꯩ ꯑꯩꯒꯤ ꯃꯨꯔꯇꯤ ꯁꯥꯒꯦ
ꯌꯦ ꯅꯖꯥꯕꯗ ꯆꯁꯤꯡꯒꯌꯥ ꯋꯥ
ꯃꯉꯣꯟꯗ ꯄꯤꯔꯛꯑꯣ ꯑꯗꯨꯒ ꯃꯥ ꯑꯩꯒꯤ ꯃꯨꯔꯇꯤ ꯑꯃ ꯁꯥꯒ ꯂꯥꯠꯂꯒ ꯊꯝꯒꯦ ꯑꯩꯁ ꯀꯔꯝꯕꯃꯤꯡ ꯍꯥꯕꯗ ꯍꯕ ꯃꯤꯅꯤ ꯌꯥꯁꯤ ꯑꯣꯁꯕꯅ
ꯔꯣꯡꯁꯕꯅ ꯑꯣ
ꯅꯠꯇꯦ ꯑꯩꯕꯨ ꯂꯥꯛꯅꯤꯡꯉꯥꯏ ꯂꯩꯕ꯭ꯔꯥꯕꯅꯤ ꯑꯩꯕꯨ ꯃꯨꯔꯇꯤ ꯁꯥꯥꯒꯦꯅꯦ
ꯑ ꯑꯗꯨꯁꯨ ꯑꯩꯅ ꯇꯥꯟꯕ ꯄꯩꯁꯥ ꯃꯌꯥꯝꯗꯣ ꯂꯣꯏ ꯄꯤꯔꯛꯑꯣꯔꯦ ꯃꯥꯏ ꯃꯨꯇꯤꯕꯨꯁꯥꯕꯤꯒꯤ
ꯑ ꯑꯦꯝ ꯃꯌꯥꯝ ꯅ ꯑꯗꯨ ꯃꯨꯔꯇꯤ ꯁꯥ ꯂꯣꯔꯒ ꯑꯃ ꯄꯁꯗꯗꯤ ꯃꯨꯔꯇꯤ ꯁꯥꯕ ꯂꯣ ꯑꯣꯏꯔ ꯂꯩꯕ ꯄꯩꯁꯥꯗꯨꯗꯤ ꯀꯃꯥꯏꯅ ꯇꯧꯗꯕ
ꯈꯪꯗ ꯃꯨꯗꯤ ꯁꯥ ꯂꯣꯗ ꯄꯁꯥꯗꯣ ꯈꯪꯗ ꯃꯥ ꯆꯥꯄ ꯆꯅꯕꯒꯅꯦ
ꯑꯗꯨ ꯍꯟꯗꯔꯣ ꯍꯥꯏ
ꯍꯥꯥ
ꯑꯗꯣ ꯍꯟꯗꯣꯔꯛꯑꯣ ꯍꯥꯏꯔꯣꯕ
ꯍꯣꯏ ꯍꯥꯏꯦ
ꯑꯔꯦꯝꯕꯈꯩ ꯂꯣꯏꯅꯃꯛ ꯍꯟꯗꯣꯔꯛꯀꯗꯕ ꯑꯗꯨꯒ ꯃꯥꯅ ꯃꯨꯔꯇꯤ ꯁꯥ ꯆꯪꯈꯤꯕ ꯄꯩꯁꯥ ꯄꯨꯂꯞ ꯏꯔꯒ ꯅꯅꯥ ꯁ ꯁꯕꯤꯒꯦꯍꯗꯦꯅꯦ
ꯍꯥꯥ
ꯁꯥꯒꯦ ꯍꯥꯏꯕꯅꯤꯅ ꯁꯥꯍꯜꯂꯣ ꯑꯗꯨꯒ ꯄꯩꯁꯥ ꯑꯔꯦꯝꯕ ꯑꯃꯨꯛ ꯄꯤꯊꯧꯔꯣ ꯍꯥꯏꯔꯣꯅꯦ
ꯍꯥꯏꯦ ꯑꯗꯨꯒꯒ ꯑꯩ ꯑꯩ ꯀꯩꯅꯣ ꯇꯧꯗꯣꯏꯅꯦ ꯑꯩ ꯁꯄ ꯁꯥꯗꯨꯅꯦ
ꯏꯕꯥꯅꯤ ꯑꯆ ꯆꯥꯎꯁꯤꯔ ꯅꯪ ꯅꯪ ꯄꯩꯁꯥ ꯐꯪꯉꯀꯥꯟꯗ
ꯍꯣꯏ ꯆꯥ ꯑꯗꯨꯅꯤ
ꯎꯝ ꯃꯩꯇꯩ ꯃꯃꯣ ꯌꯥꯎꯗꯔꯥ
ꯆꯥꯎꯁ ꯑꯍꯣꯡꯕ
ꯑ ꯆꯟ ꯁꯤꯗꯤ ꯆꯥꯋꯥꯔꯁ
ꯍꯣꯏ ꯆꯟ ꯆꯤꯂꯤ ꯅ ꯆꯤꯟ ꯃꯇꯟ ꯑꯦꯅꯤꯊ
ꯑꯦ ꯅꯋꯥꯖꯟ ꯂꯥꯛꯑꯣ ꯂꯥꯛꯑꯣ ꯌꯥꯝ ꯍꯥꯏꯕꯅꯦ ꯃꯣꯏ ꯀꯩꯅꯣꯒꯤ ꯕꯤꯐ ꯆꯥꯅꯤꯡꯉꯗꯤ
ꯆꯥꯎꯥꯛꯁꯤꯔꯥ
ꯇꯜꯂꯦꯍꯦ ꯌꯥꯝꯅ
ꯀꯩꯩꯅꯣ ꯃꯣꯏ ꯁꯟ ꯁꯤꯡꯖꯨ ꯐꯥꯎꯕꯅꯤ ꯀꯩꯅꯣ
ꯃꯣꯏꯗꯤ ꯁꯟꯒꯤ ꯁꯟ ꯉꯥꯛꯇ ꯑꯣꯏ ꯂꯩꯔꯅꯤꯍ
ꯈꯔ ꯀꯅ ꯍꯥꯏꯔꯛꯑꯣ ꯇꯥꯗꯦ
ꯃꯣꯏꯗꯤ ꯁꯟꯒꯤ ꯁꯟ ꯉꯥꯛꯇ ꯂꯩꯔꯝꯃꯅꯦꯕ ꯃꯣꯏ ꯑꯗꯨꯋꯥꯏꯗꯗꯤ ꯁꯟꯒꯤ ꯄ꯭ꯔꯗꯛ ꯉꯥꯛꯇ
ꯁꯟꯒꯤ ꯄꯩꯁꯥ ꯉꯇꯥ
ꯄ꯭ꯔꯗꯛ ꯉꯥꯛꯇ ꯂꯩꯔꯝꯒꯅꯤ ꯍꯥꯏꯕ
ꯍꯣꯏ ꯑꯗꯨꯅꯦ ꯍꯧꯁꯦ ꯁꯟꯖꯥꯕ ꯌꯥꯏ ꯀꯩꯅꯣ
ꯌꯥꯏꯌꯦ ꯃꯥꯁꯨ ꯂꯥꯛ ꯂꯥꯛꯑ ꯑꯗꯨꯝ ꯍꯥꯏꯔ ꯂꯩꯔꯕꯅꯦ
ꯆꯠꯁꯦ ꯑꯩꯁꯨ ꯆꯠ ꯅꯤꯡꯉꯦ ꯍꯥꯏꯕ ꯑꯁꯦꯡꯕꯩ ꯆꯠꯅꯤꯡꯉꯦ
ꯀꯣꯏꯕꯒ ꯍꯥꯏꯗꯤ ꯅꯣꯡꯐꯥꯗꯣꯛ ꯀꯣꯏꯊꯣꯔꯎ ꯀꯩꯅꯣ ꯀꯥꯏꯅ
ꯃꯣꯏ ꯌꯥꯏꯔꯤꯄꯣꯛꯇ ꯄꯥꯏꯅꯦꯄꯜ ꯐꯦꯁꯇꯤꯚꯦꯜ ꯇꯧꯕꯅꯦꯕ
ꯐꯦꯁꯇꯤꯚꯦꯜ ꯃꯃꯤꯡꯒ ꯌꯥꯝ ꯍꯥꯏꯕ ꯀꯩ ꯀꯩ ꯇꯧꯏ ꯑꯦ ꯑꯁ ꯑꯩ ꯆꯥꯅꯤ ꯆꯥꯅꯤꯡꯗꯦꯗ ꯍꯥꯏ
ꯄꯗꯣ ꯑꯩꯁꯨ ꯈꯔ ꯌꯥꯎꯒꯦꯗꯅ ꯇꯧꯕꯗꯣ
ꯑ ꯃꯣꯏꯗꯗ
ꯑꯗꯨꯗ ꯇꯧꯔꯁꯤ ꯏꯕꯅꯦ
ꯍꯣꯏ ꯀꯤꯍꯣꯝ ꯑꯃ ꯃꯝ ꯆꯥꯔꯒ ꯑꯦ ꯑꯩꯗꯤ ꯀꯤꯍꯣꯝ ꯆꯥꯕ ꯌꯥꯔꯣꯏ ꯑꯩꯈꯣꯏ ꯍꯣꯝ ꯐꯦꯁꯇꯤꯚꯦꯜ ꯆꯪꯉꯒ
ꯀ ꯍꯥꯏꯔꯣ ꯅꯥꯀꯟꯗꯒꯤ ꯀꯤꯍꯣꯝ ꯆꯥꯕ ꯆꯠꯄꯗꯣ ꯑꯩꯁꯨ ꯈꯔ ꯌꯧꯒꯦꯗꯅ ꯇꯧꯔꯒ ꯍꯥꯏꯔꯣ ꯑꯩꯁꯨ ꯆꯥꯒꯦ
ꯆꯥꯕ ꯌꯥꯔꯣꯏꯕ
ꯅꯪ ꯅꯥꯀꯟꯗ ꯌꯦꯡꯉꯒ ꯍꯥꯏꯔꯛꯑꯣ ꯍꯥꯏꯕ ꯑꯩ ꯆꯥꯒꯦꯕ ꯔꯤꯜꯁ ꯅꯝꯁꯦ ꯍꯥꯏꯕ ꯑꯩꯅ ꯆꯥꯔꯒꯦ ꯑꯗꯨꯒ ꯅꯪꯅ ꯀꯤꯍꯣꯝ ꯆꯥꯕ ꯆꯕꯗꯣ ꯑꯩꯁꯨ ꯈꯔ ꯌꯥꯎꯒꯦꯗ ꯅ ꯍꯥꯏꯔꯛꯑꯣꯕ
ꯍꯣꯏ ꯍꯣꯏ ꯇꯧꯔ ꯑꯗꯨꯗꯤ ꯑꯗꯨꯝ ꯅꯪꯒꯤ ꯐꯖꯕ ꯁꯝ ꯅꯃꯁꯦ ꯑꯗꯨꯒ ꯀ ꯊꯥꯒꯠꯂꯁꯨ
ꯍꯥꯥ
ꯐꯖꯕ ꯑꯃ ꯅꯝꯃꯁꯦ ꯑꯗꯨꯒ ꯊꯥꯒꯠꯂꯁꯦꯕ
ꯍꯣꯏ ꯅꯥꯀꯟꯗ ꯅꯪꯅ ꯍꯥꯏꯔꯛꯑꯣꯕ
ꯍꯥꯏꯔꯛꯀꯦ ꯍꯥꯏꯕ ꯑꯦ ꯅꯍꯥꯟꯃꯨꯛ ꯑꯃ ꯀꯩꯅꯣꯒꯤꯗꯣ ꯆꯤꯡ ꯃꯊꯛꯇ ꯀꯥꯔꯒ ꯀꯤꯍꯣꯞ ꯃꯌꯥꯝ ꯍꯧꯔꯝꯕ ꯁꯨꯝꯃꯟꯇ ꯍꯣꯏꯒꯩ ꯆꯥꯃꯤꯟꯅꯕꯗꯣ ꯑꯗꯨꯏ
ꯍꯣꯏ ꯑꯗꯨꯗꯤ ꯌꯥꯏꯔꯤꯄꯣꯛꯇ ꯅꯠꯇꯦ ꯑꯗꯨꯅ ꯊꯤꯌꯥꯝꯗ
ꯆꯌꯥꯌꯥꯝ ꯀꯣꯟꯁꯤꯟ ꯂꯩ ꯀꯥꯏꯗ
ꯀꯣꯟꯖꯟꯗ
ꯀꯣꯟꯁ ꯀꯣꯟꯖꯤꯤꯟ ꯑꯗ ꯑꯗꯨ ꯑꯗꯨ ꯆꯣꯏ꯭ꯔ
ꯆꯀꯅꯗꯨꯁ
ꯑꯁ ꯑꯗꯨꯏ ꯅꯨꯃꯤꯠꯇꯨ ꯊꯤ ꯅꯨꯡꯅ ꯅꯨꯡꯁꯤꯈꯤꯕꯅꯤꯍ ꯑꯩꯗꯤ ꯁꯨꯝꯃꯠꯇꯗꯣ ꯅꯨꯡꯉꯥꯏꯇꯦꯕ ꯃꯥ ꯇꯣꯛꯈ꯭ꯔꯤꯅꯣ
ꯁꯔ ꯁꯔ ꯈꯟꯅꯗꯤ ꯀꯩ ꯄꯔꯦ
ꯑꯗꯨ ꯀꯅꯥꯝꯇꯅ ꯃꯉꯣꯟꯗ ꯇꯣꯛꯑꯣ ꯍꯥꯏꯗꯦꯀꯣ ꯃꯥꯅ ꯇꯣꯛꯆꯈꯤꯕ ꯗꯤꯁꯤꯖꯟꯅꯤꯀꯣ
ꯎꯝ
ꯀꯅꯥꯝꯇꯅ ꯃꯉꯣꯟꯗ ꯇꯣꯛꯑꯣ ꯍꯥꯏꯗꯦꯕ
ꯍꯥꯏꯥꯏ ꯃ ꯃ ꯁꯥꯟꯗ ꯆ
ꯑꯗꯨ ꯃꯥꯁꯦ ꯄꯩꯁꯥꯁꯦ ꯄ꯭ꯂꯁꯀ ꯃꯥꯏꯅꯁꯀ ꯃꯥꯏꯅꯁꯅ ꯍꯦꯜꯂꯝꯃꯅꯤ ꯑꯗꯨꯒꯤꯅꯤ
ꯃꯥꯥꯏꯅ ꯀꯅꯥꯕꯔꯣꯏ
ꯂꯩ ꯂꯩꯗꯨ ꯑꯗꯨ ꯃꯥ ꯁ꯭ꯋꯥꯏꯗ ꯕꯔꯥꯗ ꯂꯩꯗ ꯍꯥꯏꯏꯅꯦ ꯕꯔꯥꯗ ꯂꯩ ꯇꯥꯔꯒꯗꯤ ꯀꯩꯁꯨ ꯌꯥꯝ ꯀꯟꯅꯣ
ꯇꯣ ꯍꯨꯟꯕꯗꯣ ꯋꯥꯏꯑꯦ
ꯑꯗꯨ ꯃꯥ ꯂꯥꯏꯔꯤꯛ ꯇꯝꯃꯣꯏꯗꯕ ꯍꯥꯏꯁꯦ ꯂꯥꯏꯔꯤꯛ ꯇꯝꯕꯗꯣ ꯃꯌꯨꯝꯗꯤ ꯅꯨꯡꯇꯤꯒꯤ ꯂꯥꯛꯀꯦ
ꯁ꯭ꯀꯨꯜꯗꯨꯅ ꯔꯦꯗꯤꯑꯣꯒꯤ ꯊꯕꯛ ꯆꯠꯂꯦ ꯍꯥꯏꯖꯤꯟꯅꯔꯒ ꯗꯤꯄꯥꯔꯠꯃꯦꯟꯗꯅ ꯆꯠꯇ꯭ꯔꯦꯗꯅ
ꯑꯥ ꯑꯗꯨ ꯍꯧꯖꯤꯛ ꯇꯣꯝꯅꯤꯅ ꯐꯖꯔꯝꯃꯅꯤ ꯃꯥꯗꯤ ꯏꯀꯥꯏꯔ ꯁꯦꯝꯃꯅꯤ
ꯑꯣ
ꯃꯣꯏꯒꯤ ꯃꯣꯏ ꯋꯥꯈꯜꯁꯦ ꯃꯥꯏꯟꯁꯦ ꯂꯦꯞꯄ ꯉꯝꯗꯕ ꯍꯥꯏꯗꯤ ꯄꯨꯔꯥ ꯀꯩꯅꯣꯝꯗꯨ ꯏꯁꯇꯤꯔꯤꯛ ꯇꯧꯔ ꯂꯩꯇꯦꯀꯣ ꯑꯃꯇꯪꯗ ꯉꯥꯏꯍꯔ ꯑꯃꯨꯛ ꯑꯃꯃꯨꯛ ꯃꯈꯜ ꯉꯥꯏꯔ ꯑꯃꯃ ꯃꯈꯨꯛ ꯃꯈꯜ ꯁ ꯃꯥꯅ ꯉꯥꯡꯉꯝꯃꯤ ꯄꯥꯎꯇꯥꯛ ꯃꯌꯥꯝꯗꯨꯒꯣ
ꯑꯗꯨꯗ ꯃꯅꯔꯁꯦ
ꯃꯄꯥꯁꯨ ꯐꯅꯌꯥꯝꯅ ꯉꯥꯡꯉꯝꯃꯅꯤ ꯀꯩꯀꯩꯅꯣ ꯌꯥꯝꯅ
ꯊꯦꯇꯔ ꯑꯥꯔꯇꯤꯁꯅꯦ ꯃꯤ ꯃꯥ ꯂꯩꯒꯗꯕꯅꯦ ꯃ ꯁꯤꯗꯕ
ꯑꯗꯨꯅꯦ ꯑꯁꯦꯡꯕꯩꯅꯦ ꯃꯥꯁꯦ ꯍꯩꯁꯨ ꯍꯩꯕ ꯂꯤꯂꯥꯗꯨꯁꯨ ꯌꯥꯝ ꯍꯩ ꯃꯥꯁꯦ ꯀꯣ ꯃꯥꯅ ꯍꯦꯔ ꯆꯥꯕꯗꯣ ꯃꯤ ꯌꯥꯝ ꯅꯣꯛꯀꯠꯂꯦ ꯑꯗꯒꯤ ꯐꯖ ꯐꯖꯩꯑꯕ ꯃꯥꯅ ꯋꯥ ꯉꯥꯡꯕꯁꯨ ꯇꯥꯕꯁꯨ ꯑꯗꯨꯝ ꯄꯛꯇ꯭ꯔꯁꯨ ꯅꯨꯡꯉꯥꯏꯌꯦꯕꯀꯣ ꯑꯗꯨꯝ ꯍꯥꯏꯗꯤ ꯃꯥꯡꯉꯝꯅꯕ ꯁꯦꯝ ꯁꯥꯔꯒꯗꯤ ꯃꯥꯁꯦ ꯑꯁꯦꯡꯕ ꯍꯥꯏꯔꯒꯗꯤ ꯌꯥꯝ ꯋꯥꯅ ꯍꯣꯠꯅꯖꯔꯒ ꯃꯇꯣꯟ ꯌꯧꯔꯝꯗꯥꯏꯗ ꯀꯨꯝꯊꯈꯤꯕꯅꯤ
ꯃꯥꯅꯦ ꯃꯥꯅꯦꯦ ꯃꯥꯅꯤ
ꯑꯩꯅ ꯍꯥꯏꯗꯤ ꯌꯧꯕꯩ ꯌꯧꯕ ꯀꯥꯕꯩ ꯀꯥꯕ ꯑꯥ ꯌꯧꯅ ꯑꯗꯨꯝ ꯆꯠꯂꯣ ꯅꯠꯇ꯭ꯔꯥ ꯃꯤ ꯂꯣꯏ ꯈꯪꯅꯩ ꯉꯥꯛꯇꯅꯦꯕ ꯑꯗꯨꯗ ꯃꯥꯁꯤꯅ ꯍꯦꯛꯇ ꯍꯥꯏꯗꯤ ꯃꯤ ꯑꯗꯨꯝ ꯀꯅꯥ ꯍꯥꯏꯅꯤ ꯃꯥꯒ ꯃꯥꯟꯅ ꯆꯤꯇꯔꯟꯖꯟꯒꯗꯣ ꯃꯤꯅ ꯀꯩꯁꯨ ꯌꯥꯝ ꯀꯟꯅ ꯑ ꯀꯟꯁꯤꯗꯔ ꯇꯧꯕꯤꯗꯁꯨ ꯃꯥ ꯑꯗꯨꯝ ꯂꯩꯔꯤꯗꯨꯗꯤ ꯑꯃ
ꯑꯁ ꯆꯤꯇꯔꯟꯖꯟꯗꯨꯅꯦ ꯗꯤꯎꯇꯤꯗꯤ ꯐꯨꯜ ꯂꯧꯕꯅꯦꯕꯀꯣ ꯑꯗꯨꯒ ꯀꯩꯗꯧꯒꯦ ꯍꯥ ꯀꯅꯥ ꯃꯥꯒꯤ ꯏꯟꯇꯔꯚꯤꯌꯨ ꯑꯃꯗ ꯑꯞꯗꯦꯠ ꯇꯧꯗꯦꯕꯀꯣ ꯀꯍꯦꯟꯁꯝ ꯒꯥꯗꯣ ꯂꯧꯕꯅꯦꯕꯥ ꯆꯤꯡ ꯒꯤ ꯂꯩ ꯁꯥꯅ ꯍꯦꯟꯗꯗ ꯀꯌꯥꯝ ꯑꯞꯗꯦꯠ ꯇꯧꯕꯤꯗꯦꯀꯣ ꯃꯥꯁꯦ ꯑꯗꯨꯒꯅꯦ ꯃꯥꯒꯤ ꯄꯦꯁꯨ ꯂꯧꯗꯕꯅꯤ ꯃꯥꯏ ꯄꯦꯗꯣ ꯑꯦ ꯃꯦꯁꯦꯖ ꯂꯥꯛꯇꯕꯒꯗꯤ ꯑꯦꯛꯁꯦꯞ ꯇꯧꯍꯩꯇꯕꯅꯦꯕ ꯑꯗꯨꯅ ꯃꯥ ꯃꯦꯁꯦꯖ ꯂꯥꯛꯇꯕ ꯑꯦꯛꯁꯦꯞ ꯇꯧꯗꯦꯕꯅꯦꯕ ꯫ ꯑꯗꯨꯅ ꯄꯦꯖꯦ ꯑꯃꯨꯛ ꯃꯨꯛ ꯁꯣꯁ ꯊꯥ ꯃꯔꯤ ꯃꯉꯥ ꯂꯧꯗ꯭ꯔꯥ ꯑꯃꯨꯛ ꯆꯪꯉꯛꯄ ꯂꯨꯄꯥ ꯂꯤ ꯁꯤꯡ ꯊꯥꯔꯇꯤꯒꯤ ꯐꯪꯕꯗꯣ
ꯃꯥꯗꯤꯕꯦꯔꯥꯅꯤꯅ ꯫
ꯂꯥꯛꯄꯥꯗ ꯅꯪꯕꯨ ꯀꯔꯤ ꯐꯪꯉꯤꯒꯦꯅ ꯁꯥꯔ ꯑꯩ ꯃꯦꯁꯦꯖ ꯂꯥꯛꯇꯕꯗꯨꯗ ꯑꯩ ꯃꯦꯁꯦꯖ ꯂꯥꯛꯄꯒꯩꯗꯤ ꯑꯦꯛꯁꯦꯞ ꯇꯧꯏꯌꯦ ꯫
ꯑꯗꯨ ꯑꯩ ꯍꯥꯏꯗꯤ ꯃꯥꯁꯦ ꯃꯤꯅꯅꯦ ꯂꯥꯞꯄꯦ ꯍꯥꯏꯔꯁꯤ ꯃꯤꯅ ꯌꯥꯝ ꯀꯟꯅ ꯍꯥꯏꯗꯤ ꯃꯉꯣꯟꯗ ꯀꯩꯁꯨ ꯌꯥꯝ ꯀꯟꯅ ꯎꯁꯤꯠꯇꯕ ꯈꯣꯠꯇꯕ ꯇꯧꯔꯒꯁꯨ ꯃꯥ ꯑꯗꯨꯝ ꯀꯩꯝ ꯈꯟꯗꯕꯤ ꯑꯗꯨꯝ ꯂꯩ
ꯃꯥ ꯊꯣꯛꯄ ꯑꯃ ꯂꯩꯌꯦꯕ ꯉꯥꯎꯔꯤ - ꯉꯥꯎꯔꯤ ꯑꯗꯨꯒ ꯃꯥ ꯍꯥꯏꯁꯦꯀꯣ ꯑꯩꯅ ꯔꯦꯗꯤꯑꯣꯗ ꯂꯥꯛꯈꯤꯕꯁꯦ ꯄꯩꯁꯥꯒꯤꯅ ꯅꯠꯇꯦ ꯀꯩꯅꯣ ꯇꯧꯕꯒꯤꯅꯤ ꯁꯨꯝ ꯁꯨꯝ ꯅꯨꯡꯉꯥꯏꯕꯒꯤ ꯔꯦꯗꯤꯑꯣ ꯂꯩꯍꯟꯅꯤꯡꯕꯒꯤ ꯁꯨꯝ ꯂꯥꯛꯄꯅꯦ ꯑꯗꯨꯅ ꯍꯣꯏ ꯄꯩꯁꯥ ꯄꯥꯝꯗꯕꯗꯤ ꯀꯅꯥ ꯂꯩ ꯑꯗꯨ ꯑꯣꯏꯇꯥꯔꯁꯨ ꯀꯌꯥꯝ ꯃꯋꯥ ꯂꯧꯗꯕꯗꯣ ꯐꯪꯅꯤꯡ ꯀꯥꯟ ꯐꯪ ꯖꯅꯤ ꯈꯜꯂꯒ ꯑꯗꯨꯒ ꯃꯥꯅ ꯍꯥꯏꯁꯦ ꯈ꯭ꯋꯥꯏ ꯃꯔꯨ ꯑꯩꯒꯤ ꯍꯣꯡꯕꯗꯅꯦ ꯃꯥ ꯃꯩꯇꯩ ꯏꯁꯩ ꯁꯛꯄꯗꯣ ꯃꯥ ꯁꯛꯀꯦꯌꯦ꯫
ꯑꯣ ꯑꯗꯨꯒꯤꯅꯤꯅꯦ ꯃꯥꯅ ꯍꯧꯖꯤꯐꯥꯎ ꯂꯩꯔꯤꯁꯦ ꯅꯪ ꯂꯨꯍꯣꯡꯗ꯭ꯔꯤꯕꯩ ꯅꯤꯅꯦ ꯅꯪ ꯍꯦꯛ ꯍꯣꯡꯕ ꯅꯨꯃꯤꯠꯇ ꯃꯤꯁꯦ ꯑꯃꯃꯝ ꯑꯣꯏ ꯂꯩꯀꯣ꯫ ꯀꯩꯅꯣꯁꯨ ꯑꯥ ꯀꯔꯤꯕ ꯑꯃ ꯍꯔꯦ ꯀ꯭ꯔꯤꯁꯅꯗꯨꯁꯨ ꯃꯥ ꯏꯟꯇꯔꯚꯤꯌꯨ ꯑꯝꯇꯪ ꯂꯧꯐꯥꯎ ꯂꯩꯔꯝꯃꯦꯀꯣ ꯑꯗꯒꯤ ꯆꯤꯇꯔꯟꯖꯟꯗꯨꯅ ꯏꯁꯩ ꯁꯛꯄ ꯅꯪ ꯂꯨꯍꯣꯡꯕ ꯐꯥꯎ ꯇꯧ꯭ꯔꯦ ꯑꯁꯆꯥ ꯀꯖꯅꯤ ꯋꯥꯗꯒ ꯆꯠꯈꯤꯕ ꯍꯥꯏꯗꯤ ꯇꯣꯛꯈꯤꯕꯗꯣ
ꯍꯝ
ꯑꯣ ꯁꯨꯃꯇꯗꯤ ꯌꯥꯝ ꯄꯪꯉꯦ ꯃꯥꯁꯦ ꯑꯗꯣ ꯃꯥ ꯑꯩꯅ ꯍꯥꯏꯗꯤ ꯃꯥꯗꯤ ꯃꯤꯅ ꯅꯕ ꯇꯧꯗ꯭ꯔꯁꯨꯀꯣ ꯆꯨꯝꯅ ꯑꯗꯨꯝ ꯂꯩꯔꯒ ꯒꯁꯝꯗ ꯑꯗꯨꯝ ꯄ꯭ꯔꯣꯒꯥ꯭ꯔꯝ ꯈꯤꯇꯪꯉꯁꯨ ꯂꯧꯔꯒ
ꯑꯗꯨꯅ ꯑꯩꯅ ꯍꯥꯏꯗꯣ ꯑꯗꯨꯅꯅꯦ ꯍꯥꯏꯗ ꯁꯥꯔꯅ ꯃꯥꯅ ꯌꯥꯝ ꯊꯤꯛ ꯎꯁꯤꯛꯇꯤ
ꯑꯥ ꯃꯥꯥꯏꯗ ꯍꯥꯥꯛꯄ ꯐꯥꯎꯔꯗꯦ ꯑꯁ ꯊꯥ ꯑꯃꯒꯤ ꯑꯃꯝꯇꯪꯗꯨꯗꯤ ꯀꯩꯅꯣꯝꯗ ꯍꯥ ꯇꯥꯛꯄꯤꯌꯨ ꯍꯥꯏꯔꯁꯨ ꯅꯠꯇ꯭ꯔꯒ ꯃꯥ ꯅꯣꯡ ꯐꯥꯗꯣꯛ ꯂꯥꯛꯑꯒꯁꯨ ꯇ ꯑꯃ ꯂꯥꯏꯅ ꯇꯣꯛꯇꯦ ꯍꯥꯏꯕ ꯃꯥꯁꯦ ꯈꯜꯂꯕ ꯃꯤꯅꯦꯕ ꯈꯜꯂꯕ ꯃꯤꯅꯤ ꯃꯥꯁꯦ ꯆꯥꯎꯥꯡ ꯀꯁꯨ ꯅꯠꯇꯦꯛ ꯈꯜꯂꯕꯅꯤ ꯑꯗꯨ ꯃꯥꯁꯦ ꯄꯥꯝꯃꯨꯏ ꯍꯥꯏꯕ ꯋꯥꯅꯤꯗ
ꯈꯨꯒꯗꯣ ꯑꯃꯇꯪꯧꯔ ꯂꯩ ꯌꯥꯗ꯭ꯔꯥ ꯃꯉꯥꯏꯈꯣꯏ ꯌꯥꯝ ꯄꯥꯝꯕꯅꯦ
ꯑꯗꯨꯅꯦ ꯑꯗꯨ ꯑꯗꯨꯝ ꯃꯇꯝ ꯇꯥꯏ ꯑꯃꯨ ꯆꯠꯂꯒꯦ ꯑꯃꯨꯛ ꯇꯧꯔꯛꯀꯦ